ꯑꯣ
ꯇ ꯇꯥꯏ ꯑꯩ
ꯍꯝ ꯍꯝ
ꯋꯥꯔꯅꯦ ꯄꯨꯟꯁꯤꯁꯦ
ꯑꯗꯨꯝ ꯅꯤꯡꯉꯕ꯭ꯔꯣꯕꯣ
ꯑꯩꯗꯤ ꯉꯁꯥꯏꯅ ꯐꯃꯨꯡꯗ ꯂꯩꯔꯦ ꯑꯗ ꯉꯥꯏꯍꯥꯛ ꯂꯩꯔꯤꯗꯤ ꯇꯨꯝꯈ꯭ꯔꯣꯏꯅꯤ ꯍꯌꯦꯡ ꯑꯌꯨꯛ ꯉꯟꯇꯥ ꯑꯃꯨꯛ ꯍꯧꯒꯠꯇꯣꯏꯅꯦꯕ
ꯑꯣ ꯑ ꯑꯣ ꯐꯥꯏꯗꯤ ꯂꯩꯥꯏꯇꯦ ꯅꯠꯇ꯭ꯔꯥꯎ ꯍꯣ ꯍ ꯇꯥꯡ
ꯇ ꯇꯜꯗꯁꯨꯄꯥꯥꯏ ꯂꯩꯇꯩ
ꯎꯝ
ꯅꯣꯏꯗꯤ ꯐꯦꯟ ꯄꯤꯕ꯭ꯔꯥ
ꯌꯦꯗꯦꯗꯣ
ꯐꯦꯟ ꯂꯩꯇ꯭ꯔꯁꯨ ꯑꯗꯨꯝ ꯂꯩꯕ ꯌꯥꯏꯅꯤ ꯑꯗꯨꯗꯤ
ꯅꯣꯡ ꯑꯗꯨꯝ ꯆꯨ ꯄꯥꯝꯗꯣꯏꯅꯣ
ꯑꯁ ꯅꯣꯡ ꯌꯥꯝ ꯆꯨꯔꯁꯨ ꯇꯜꯂꯦꯗꯀꯣ
ꯅꯣꯡ ꯆꯨꯗꯣ ꯍꯩꯅꯔꯦ ꯑꯩꯈꯣꯏꯗꯤ ꯅꯨꯡꯁꯥ ꯁꯥꯕꯗꯣ ꯅꯨꯡꯉꯥꯏꯇ꯭ꯔꯦꯕ
ꯀꯨꯏꯅ ꯂꯩꯔꯨꯕꯒꯤꯅꯤ ꯅꯪꯗꯤ
ꯑꯗꯨꯒꯤ ꯑꯗ ꯊꯣꯛꯂꯛꯄꯗ ꯑꯃꯨꯛ ꯅꯨꯡꯁꯥ ꯁꯥꯃꯟꯗꯅ ꯂꯩꯕ ꯉꯝꯗꯦꯕ
ꯎꯝ ꯑꯁ ꯑꯁꯤꯗꯗꯤ ꯋꯦꯗꯔꯁꯦ ꯌꯥꯝꯅ ꯀꯩꯅꯣ ꯇꯧꯋꯦ ꯆꯦꯟꯖ ꯌꯥꯝ ꯇꯧꯋꯦ
ꯍꯧꯖꯤꯛꯀꯥꯟꯂꯣ
ꯎꯝ ꯑꯃꯨꯛ ꯁꯥꯏꯑꯪ ꯑꯃꯨꯛ ꯏꯪꯉꯦ ꯑꯗꯨꯝ ꯇꯧ ꯂꯩꯑꯦ ꯁꯥꯔꯗꯤ ꯌꯥꯝ ꯁꯥꯕꯀꯣ
ꯎꯝ
ꯑꯗꯨꯃꯥꯏꯅ ꯇꯧꯋꯦ ꯅꯣꯡꯗꯤ ꯑꯝꯇ ꯇꯥꯗꯕ
ꯅꯣꯡ ꯇꯥꯅꯕ ꯂꯥꯏꯈꯨꯔꯝꯃꯣ
ꯅꯣꯡꯗꯤ ꯑꯝꯇ ꯇꯥꯔꯕ ꯅꯣꯡꯗꯤ ꯑꯗꯨꯝ ꯃꯪꯉ ꯃꯪꯉꯕ ꯁꯨꯡꯇ ꯇꯥꯔꯔꯣꯏ
ꯈꯪꯗ꯭ꯔꯦꯗ ꯅꯤꯡꯗꯝꯕ ꯑꯃ ꯇꯧꯔꯒ ꯍꯥꯏ ꯏꯁꯩ ꯁꯛꯆꯤꯜꯂꯛꯑꯣ
ꯅꯣꯡꯗꯕꯨ ꯏꯁꯩ ꯁꯛꯄ
ꯅꯣꯡꯊꯥꯡꯁꯨ ꯁꯥꯎ ꯈꯔ ꯃꯥꯜꯂꯦ ꯇꯧꯕꯗꯣ ꯑꯗꯨ ꯒꯨꯝꯕ ꯁꯛꯆꯤꯟꯂꯣ ꯈꯔ
ꯅꯣꯏ ꯀꯩꯅꯣ ꯏꯁꯤꯡ ꯊꯛꯄꯗꯣ
ꯎꯝ
ꯄꯨꯂꯞꯀꯤ ꯄꯤꯕ꯭ꯔꯥ ꯅꯠꯇ꯭ꯔꯒ ꯀꯃꯥꯏꯅ ꯇꯧꯔꯤꯅꯣ ꯏꯁꯤꯡ ꯊꯛꯄꯒꯤꯗꯣ
ꯊꯛꯅꯕꯗꯣ ꯗꯥꯏꯔꯦꯛ ꯂꯩꯔꯒꯅꯦ ꯄꯨꯁꯤꯜꯂꯛꯑꯦ ꯑꯗꯨꯒꯅꯦ ꯀꯩꯝ ꯇꯧꯗꯕꯤ ꯗꯥꯏꯔꯦꯛ ꯊꯛꯆꯤꯜꯂꯦ
ꯖꯥꯔꯗꯣ ꯑꯣꯏꯗꯣꯏꯔꯣ
ꯁꯟꯇꯦꯛꯁꯇꯒꯤ ꯊꯛꯆꯤꯂꯦ ꯑꯩꯈꯣꯏꯗꯤ ꯍꯦꯛꯇ
ꯐꯨꯠꯂꯒ ꯊꯛꯑꯣ ꯑꯗꯨ ꯑꯣꯏꯔꯒ ꯑꯁ ꯅꯥꯅꯤꯌꯦ
ꯑꯩꯈꯣꯏꯗꯤ ꯐꯨꯠꯄꯗꯣ ꯉꯝꯖꯗ꯭ꯔꯦ
ꯋꯥꯇꯔ ꯕꯣꯏꯂꯔ ꯄꯤꯗꯕ꯭ꯔꯣ ꯁꯤꯖꯤꯟꯅꯕ ꯌꯥꯗꯕ꯭ꯔꯥ
ꯃꯤ ꯀꯅꯥꯝꯇꯁꯨ ꯐꯨꯠꯅꯗꯦ
ꯀꯩꯅꯣꯁꯤꯡꯅꯗꯤꯅ
ꯎꯝ
ꯌꯥꯝ ꯐꯨꯠꯂꯣ ꯍꯥꯏꯌꯦꯕꯀꯣ ꯌꯨꯝꯗꯨꯗꯗꯤ
ꯑꯣ ꯐꯨꯠꯂꯒ ꯊꯛꯑꯣ ꯋꯥꯇꯔ ꯕꯣꯏꯂꯔꯒꯨꯝꯕ ꯂꯩꯔꯗꯤ
ꯆꯠꯄ ꯌꯥꯝ ꯇꯟꯕ ꯑꯩꯗꯣ
ꯇꯟꯕ ꯌꯥꯗ꯭ꯔꯦ ꯐꯨꯠꯄ ꯂꯣꯏꯔꯒ ꯕꯣꯇꯜꯒꯨꯝꯕꯗꯣ ꯍꯥꯞꯄꯒ ꯑꯗꯨꯝ ꯊꯛꯑꯣ
ꯄꯤꯛꯃꯟꯗꯅ ꯐꯨꯠꯄꯗꯣ ꯇꯟꯕ ꯍꯥꯏꯗꯤ ꯑꯃꯨꯛꯇꯪ ꯐꯨꯠꯄꯗꯣ
ꯎꯝ
ꯀꯨꯏꯅ ꯆꯠꯇꯦꯕ ꯑꯗꯨꯝ ꯊꯛꯑꯝꯗꯥꯏꯗꯨꯗꯤꯅ ꯐꯨꯠꯂꯛꯄꯅꯤꯅ ꯑꯩ ꯈꯣꯏꯗꯧ ꯁꯥꯎꯅꯤꯡꯕ
ꯈꯥꯡꯕ ꯀꯟꯂꯣ
ꯃꯤꯅꯦꯒ ꯃꯦꯁꯦꯁ ꯊꯥꯔꯒꯦꯒ ꯇꯧꯕꯁꯦ ꯑꯩꯗꯤ ꯀꯣꯜ ꯇꯧꯔꯛꯑꯒꯦ ꯍꯥꯏꯔꯒ ꯈꯨꯗꯛꯇꯒ ꯇꯧꯔꯛꯇꯖꯤꯗꯤ ꯈꯥꯡꯕ ꯉꯝꯗ ꯖꯥꯠꯅꯤ
ꯀꯤꯌꯦ
ꯑꯩ ꯑꯣꯏꯅ ꯀꯣꯜ ꯇꯧꯁꯤꯜꯂ ꯉꯥꯡꯗꯣꯏꯅꯦ ꯇꯧꯔꯛꯇ꯭ꯔꯤꯕꯣ ꯀꯣꯜ ꯇꯧꯔꯝꯑꯝꯃꯦꯗꯤ ꯍꯥꯏꯔꯒ ꯀꯗꯥꯏ ꯆꯠꯈꯔꯒꯦꯅ ꯑꯗꯨꯒ ꯏꯃꯥꯟꯅꯕꯤꯗꯨꯅ ꯀꯥꯎꯔꯤꯅꯦ ꯅꯉꯣꯟꯗ ꯀꯣꯜ ꯇꯧꯔꯛꯑꯝꯒꯦ ꯍꯥꯏꯔꯝꯕ꯭ꯔꯣ ꯇꯧꯔꯛꯇꯣꯏꯅꯤ ꯃꯨꯛ ꯁꯥꯎ ꯁꯥꯎꯅꯤꯡꯉꯤ ꯀꯥꯟꯗꯨꯗ ꯐꯅꯦꯛꯇꯤ ꯎꯝ ꯁꯦꯠꯁꯤ ꯍꯥꯏꯅꯔꯒ ꯁꯥꯄꯗꯤ ꯀꯅꯥꯝ ꯁꯥꯕꯔ
ꯐꯅꯦꯛ ꯁꯦꯠꯁꯤ ꯍꯥꯏꯅꯔꯒ ꯀꯅꯥꯝꯗꯤ ꯁꯥꯗꯦ
ꯑꯩ ꯀꯩꯅꯣ ꯄꯥꯕꯨꯡ ꯅꯥꯏ ꯍꯥꯏꯕꯗꯣ ꯈꯔ ꯐꯔꯦ ꯍꯥꯏꯕ꯭ꯔꯣ
ꯑꯁ ꯋꯔꯤ ꯁꯥꯕ ꯐꯪꯗꯦꯗ ꯅꯪꯒꯤ ꯐꯣꯟꯗꯣ ꯁ꯭ꯋꯤꯁ ꯑꯣꯐ ꯑꯗꯨꯝ ꯍꯥꯏꯔꯂꯩꯌꯦ
ꯎꯝ ꯀꯩꯅꯣ ꯃꯩ ꯂꯥꯛꯇꯕꯒꯤ ꯑꯣꯏꯕ ꯖꯥꯠꯂꯣ ꯅꯠꯇ꯭ꯔꯒ ꯅꯦꯠꯋꯥꯛ ꯅ
ꯅꯦꯠꯋꯥꯛꯅ ꯑꯣꯏꯗꯣꯏꯔꯥ ꯈꯪꯗꯦ ꯑꯩꯅ ꯑꯩꯈꯣꯏ ꯃꯃꯥꯗ ꯀꯣꯜ ꯇꯧꯕꯗꯨꯅ ꯃꯃꯥꯗꯨꯅ ꯃꯤꯟꯁ ꯃꯄꯥꯟ ꯊꯣꯛꯂ ꯂꯩꯔꯝꯕ ꯌꯨꯝꯗ ꯍꯦꯛ ꯂꯩꯔꯝꯗꯕ
ꯅꯪ ꯅꯨꯄꯥꯗꯣ ꯑꯗꯨꯝ ꯌꯨꯝꯗ ꯂꯩꯀꯣ
ꯎꯝ ꯂꯩꯌꯦ ꯈꯨꯟꯗ ꯂꯩꯔ ꯀꯅꯥꯅ ꯆꯥꯛ ꯊꯣꯡꯂꯒ ꯊꯥꯛꯄꯤꯒꯅꯤ
ꯑꯗꯨꯅꯦ ꯑꯗꯣ ꯃꯥꯗꯣ ꯀꯔꯤ ꯀꯔꯤ ꯀꯔꯤ ꯇꯧꯅꯤ ꯍꯥꯏꯕ꯭ꯔꯣ
ꯑꯇꯣꯝꯕꯗꯨꯔꯣ
ꯎꯝ
ꯈꯪꯗꯤꯌꯦ ꯅꯣꯏꯗꯤ ꯀꯩ ꯍꯥꯏꯒꯦ ꯀꯔꯤ ꯇꯧꯅꯤꯡꯉꯤꯒ ꯍꯥꯏꯒꯦ
ꯃꯥꯗꯣ ꯀꯩꯅꯣ ꯎꯝ ꯀꯣꯂꯦꯖꯄꯨꯗꯤ ꯋꯦꯁꯇ꯭ꯔꯟꯗ ꯇꯧ ꯃꯥꯜꯂꯦꯀꯣ
ꯎꯝ
ꯃꯥꯗꯣ ꯑꯦꯛꯖꯥꯝꯒꯨꯝꯕ ꯊꯥꯅꯤꯡꯉꯦꯗꯤ ꯍꯥꯏꯌꯦ ꯅꯍꯥꯟ ꯑꯩꯅ ꯍꯪꯉꯣ ꯃꯥꯅ ꯍꯥꯏꯔꯛꯄꯀꯣ
ꯎꯝ
ꯑꯗꯣ ꯀꯣꯆꯤꯡ ꯀꯩꯀꯥꯗꯣ ꯂꯧꯕ ꯍꯥꯎꯔꯖꯠꯂꯣ
ꯈꯪꯗꯦ ꯍꯧꯖꯤꯛꯀꯥꯟꯖꯦ ꯈꯪꯗꯦ ꯑꯗꯨ ꯆꯥꯎꯔꯛꯄꯩꯔꯥ ꯀꯩꯅꯣ ꯋꯥ ꯉꯥꯡꯕꯖꯤꯅ ꯑꯩꯈꯣꯏꯅ ꯈꯤꯇꯪ ꯉꯥꯡꯕꯗꯣ ꯃꯣꯏꯅ ꯎꯝ ꯑꯥ ꯎꯝ ꯇꯧꯂꯕꯗꯣ ꯈꯪꯕ꯭ꯔꯥ ꯇꯧꯋꯦꯕ ꯑꯗꯨꯃꯥꯏꯅ ꯑꯩꯈꯣꯏꯗꯣ ꯋꯥꯔꯤ ꯐꯖꯅ ꯁꯥ ꯌꯥꯗꯦꯕ
ꯃꯤꯅ ꯉꯥꯡꯉꯗꯤ ꯈꯔ ꯀꯩꯅꯣ ꯇꯧꯒꯅꯤ
ꯅꯣꯏꯒ ꯁꯥꯕꯗꯗꯤ ꯀꯃꯥꯏꯟ ꯇꯧꯒꯦ ꯑꯩꯒ ꯁꯥꯕꯗꯗꯤꯀꯣ ꯑꯩꯅ ꯉꯥꯡꯕ ꯈꯛꯇꯅꯦ ꯃꯥꯅ ꯇꯥꯗꯣꯏꯖꯤꯅ ꯃꯥꯗꯤ ꯀꯩꯝ ꯉꯥꯡꯗꯦ
ꯑꯩꯅꯅ ꯃꯥꯅ ꯍꯥꯏꯌꯦꯕꯀꯣ
ꯎꯝ
ꯃꯥꯅ ꯊꯥꯒꯗꯕꯗꯣ ꯑꯗꯨꯒ ꯆꯅꯕ ꯈꯔ ꯁꯞꯖꯦꯛ ꯍꯥꯏꯕꯤꯌꯣ ꯍꯥꯏꯕ
ꯎꯝ
ꯅꯪ ꯅꯪꯅ ꯊꯥ ꯑꯗꯨꯒꯨꯝꯕ ꯊꯥꯒꯦ ꯍꯥꯏꯔꯗꯤ ꯐꯤꯖꯤꯛꯁꯀ ꯃꯦꯠꯁꯀꯨꯝꯕꯁꯨ ꯉꯝꯃꯗꯤ ꯂꯧꯋꯣ ꯑꯩꯅꯗꯤ ꯍꯥꯏꯈꯤꯕꯅꯦꯕꯀꯣ ꯑꯗꯨꯒ ꯑꯗꯨ ꯑꯗꯨ ꯁꯕꯖꯦꯛꯀ ꯑꯦꯛꯖꯥꯝꯒꯁꯤ ꯑꯗꯨꯝ ꯆꯠꯅꯒꯗ꯭ꯔꯥ ꯃꯥꯅ ꯍꯥꯏꯔꯛꯄ ꯍꯣꯏ ꯑꯩꯅ ꯆꯠꯅꯒꯅꯤ ꯍꯥꯏꯕꯀꯣ ꯇꯨꯏꯁꯟꯒꯨꯝꯕ ꯂꯧꯒꯦ ꯊꯥꯒꯦ ꯍꯥꯏꯔꯗꯤ ꯍꯟꯗꯛꯅ ꯄ꯭ꯔꯤꯄꯦꯔꯦꯁꯟꯗꯣ ꯍꯧꯔꯣ ꯃꯣꯏꯒꯤꯗꯤ ꯂꯤꯃꯤꯠ ꯂꯩꯗꯅ ꯑꯦꯛꯖꯥꯝꯗꯣ ꯆꯍꯤꯗꯣ ꯑꯗꯨꯒꯤ ꯍꯧꯖꯤꯛꯅ ꯑꯗꯨꯝ ꯄꯥꯕ ꯍꯧꯔꯣꯗꯤ ꯍꯥꯏ ꯍꯥꯏꯈꯤꯕꯅꯤ
ꯑꯣ ꯅꯪꯒꯤ ꯅꯅꯥꯎꯅꯨꯄꯤꯗꯨꯗꯤ ꯀꯔꯤ ꯇꯝꯊꯒꯦ ꯈꯣꯠꯀꯦ ꯍꯥꯏꯔꯒꯦ
ꯈꯪꯗꯦꯗ ꯄꯩꯁꯥꯅ ꯂꯩꯇꯕꯅꯤꯅ ꯍꯦꯛ ꯇꯨꯌꯦꯞ ꯂꯣꯏꯔꯒꯀꯣ ꯅꯔꯁꯤꯡꯒꯨꯝꯕ ꯕꯤ ꯑꯦꯁ ꯁꯤꯒꯨꯝꯕꯗꯣ ꯑꯗꯨ ꯇꯧꯍꯜꯂꯒꯦ ꯈꯟꯕ
ꯃꯥꯁꯦ ꯑꯦꯛꯖꯥꯝ ꯊꯥꯕꯩ ꯅꯠꯇ꯭ꯔꯣ ꯑꯗꯨꯗꯤ
ꯎꯝ ꯍꯦꯛ ꯇꯨꯌꯦꯜꯞ ꯂꯣꯏꯕ ꯆꯍꯤ ꯇꯨꯌꯦꯜꯞ ꯊꯥꯕ ꯆꯍꯤꯗꯣ
ꯎꯝ
ꯑꯗꯨꯗ ꯎꯝ ꯀꯩꯅꯣ ꯇꯧꯍꯜꯂꯁꯦ ꯈꯟꯕ ꯕꯤ ꯑꯦ ꯁꯤꯒꯨꯝꯕ ꯅꯔꯁꯁꯤꯡꯒꯤꯗꯣ ꯇ꯭ꯔꯥꯏ ꯇꯧꯍꯜꯂꯒꯦ ꯈꯜꯂꯤꯅꯦ
ꯇꯧꯍꯜꯂꯣ ꯇꯧꯍꯜꯂꯣ ꯑꯦꯖꯝ ꯃꯌꯥ ꯌꯧꯕꯒ
ꯎꯝ ꯑꯗꯨꯅ ꯐꯥꯗꯧ ꯃꯥꯜꯂꯦ ꯁꯥꯏꯟꯁ ꯂꯧꯋꯦ ꯁꯥꯏꯟꯁꯅꯦ
ꯁꯥꯏꯟꯁ ꯂꯧꯔ ꯀꯩ ꯀꯩ ꯂꯧꯕꯅꯣ
ꯁꯥꯏꯟꯁ ꯍꯥꯟꯅ ꯁꯥꯏꯟꯁꯀ ꯀꯩꯅꯣ ꯃꯣꯏꯒꯤꯗꯣ ꯈꯪꯗꯦꯅꯦ ꯁꯥꯏꯟꯁꯅꯦ ꯑꯗꯨꯝ ꯑꯣꯞꯁꯅꯦꯜ ꯑꯣꯏꯅ ꯑꯗꯨꯝ ꯀꯩ ꯍꯥꯏꯁꯤꯔꯥ ꯃꯦꯠꯁꯀꯨꯝꯕ ꯍꯣꯝ ꯁꯥꯏꯟꯁꯀꯨꯝꯕ ꯄꯤꯗꯅ
ꯎꯝ
ꯍꯥꯟꯅꯗꯤ ꯃꯦꯠꯁ ꯂꯧꯕꯅꯦꯕ ꯃꯦꯠꯁꯇꯣ ꯈꯔ ꯅꯥꯏꯟ ꯇꯦꯟꯗꯒꯤ ꯂꯤꯡꯉꯛꯇꯕꯒꯤ ꯈꯔ ꯋꯥꯏ ꯍꯥꯏꯌꯦ ꯑꯗꯨꯒꯤ ꯍꯣꯝ ꯁꯥꯏꯟꯁꯇ ꯑꯃꯨꯛ ꯂꯧꯔꯦ
ꯑꯗꯨꯗꯤ ꯃꯥ ꯂꯧꯔꯤꯁꯦ ꯕꯥꯏꯌꯣꯅꯦ
ꯀꯦꯃꯦꯁꯇ꯭ꯔꯤ ꯐꯤꯖꯤꯛꯁ ꯍꯣꯝ ꯁꯥꯏꯟꯁ ꯑꯕꯗꯤ ꯏꯪꯂꯤꯁ ꯁꯤ ꯈꯛꯇꯅꯤ ꯁꯕꯖꯦꯛ ꯇꯔꯨꯛꯒꯨꯝꯕ ꯑꯣꯏꯔꯝꯅꯤ ꯎꯝ ꯇꯔꯨꯛ ꯈꯛꯇꯅꯤ ꯎꯝ ꯇꯔꯨꯛ ꯈꯛꯇꯅꯤ ꯃꯣꯏꯒꯤ ꯁ꯭ꯀꯨꯜꯁꯨ ꯍꯟꯗꯛ ꯌꯥꯝꯅ ꯑꯣꯖꯥ ꯀꯩꯀꯥꯁꯨ ꯍꯥꯏꯗꯤ ꯅꯍꯥꯟ ꯊꯥꯏꯅꯒꯤ ꯗꯨꯒ ꯌꯥꯝ ꯃꯥꯟꯅꯗ꯭ꯔꯦ ꯍꯥꯏꯌꯦ
ꯑꯣ ꯑꯣ
ꯄ꯭ꯔꯤꯟꯁꯤꯄꯥꯜꯗꯨꯁꯨ ꯌꯥꯝ ꯁꯥꯊꯤ ꯍꯥꯏꯌꯦ ꯍꯦꯛ ꯁ꯭ꯀꯨꯜ ꯂꯥꯛꯇꯕꯗꯀꯣ
ꯎꯝ
ꯏꯃꯥ ꯏꯄꯥꯁꯤꯡꯒ ꯑꯗꯨꯒ ꯂꯦꯇꯔꯒꯨꯝꯕ ꯑꯦ ꯃꯣꯏꯒꯤ ꯑꯦꯄ꯭ꯂꯤꯀꯦꯁꯟꯗꯣ
ꯎꯝ
ꯑꯗꯨ ꯏꯔꯒ ꯂꯥꯛꯇ꯭ꯔꯗꯤ ꯀ꯭ꯂꯥꯁꯀꯨꯝꯕ ꯂꯧꯍꯟꯗꯦ ꯍꯥꯏꯌꯦ
ꯑꯁ
ꯌꯥꯝ ꯁꯥꯊꯤꯔꯦ ꯂꯤꯡꯕꯁꯨ ꯌꯥꯝꯅ ꯂꯤꯡꯁꯨ ꯂꯤꯡꯈ꯭ꯔꯦ ꯍꯟꯗꯛꯇꯤ ꯊꯥꯏꯅꯒ ꯃꯥꯟꯅꯗ꯭ꯔꯦ ꯂꯥꯏꯔꯤꯛꯁꯨ ꯐꯖꯅ ꯇꯥꯛꯏ ꯍꯥꯏꯌꯦ ꯍꯟꯗꯛꯇꯤ
ꯎꯝ ꯑꯁ ꯌꯥꯝ ꯄꯪꯉꯦ ꯏꯅꯥꯎꯄꯥꯁꯦ ꯀꯩꯅꯣꯅ ꯑꯥ ꯀꯩꯅꯣꯗ ꯇꯝꯍꯜꯂꯝꯒꯗꯕꯅꯦ ꯃꯥꯅ ꯍꯧꯖꯤꯛ ꯇꯝꯕ ꯀꯣꯂꯦꯁꯇꯣ ꯑꯖꯨ ꯅꯠꯇꯕ ꯑꯇꯣꯞꯄꯗ ꯇꯝꯍꯜꯂꯝꯒꯗꯕꯅꯦꯕ
ꯑꯇꯣꯞꯄ ꯀꯣꯂꯦꯖꯇꯤꯀꯣ ꯇꯣꯞꯄ ꯀꯣꯂꯦꯖꯇꯤ ꯑꯗꯨꯝ ꯑꯦꯛꯖꯥꯝꯒꯨꯝꯕꯁꯦ ꯌꯥꯝ ꯆꯦꯛꯁꯤꯜꯂꯦ ꯍꯥꯏꯌꯦꯕꯀꯣ ꯋꯦꯏꯇꯟꯗꯤ ꯈ꯭ꯔ ꯍ‌ꯣꯏ ꯆꯤꯛꯇꯤ ꯆꯤꯛ ꯑꯗꯨ ꯑꯣꯏꯔꯁꯨ ꯑꯇꯣꯞꯄ ꯀꯣꯂꯦꯖꯀꯗꯤ ꯍꯥꯏꯅꯔꯤꯗꯤ ꯈꯔꯗꯤ ꯐ꯭ꯔꯤ ꯊꯥꯏꯕ ꯑꯗꯨꯕꯨ ꯐꯣꯔꯠꯀ ꯁꯤꯛꯁ ꯁꯦꯃꯤꯁꯇꯔꯗꯤ ꯑꯇꯣꯞꯄ ꯀꯣꯂꯦꯖꯇ ꯑꯣꯏꯅ ꯁꯦꯟꯇꯔ ꯄꯤ ꯍꯥꯏꯕꯅ‌ꯦ
ꯑꯗꯨ ꯋꯥꯅꯦꯗ ꯑꯦꯟꯁꯤꯁꯤ ꯀꯥ ꯌꯥꯎꯅꯤꯡꯕꯗꯨꯗ ꯑꯗꯨ ꯀꯣꯂꯦꯖꯇ ꯑꯦꯟꯁꯤꯁꯤ ꯀꯥ ꯄꯤꯗꯕꯅꯤꯅ ꯑꯗꯨꯒꯤꯅꯤꯗ
ꯑꯣ ꯑꯗꯨ ꯍꯪꯉꯝꯃꯅꯦ ꯑꯩꯗꯤ ꯈꯪꯗꯦꯕꯀꯣ ꯑꯗꯨꯗꯤ ꯈꯪꯗꯦꯕ ꯑꯩꯁꯨ
ꯑꯗꯣ ꯑꯁ ꯃꯥꯅ ꯍꯥꯟꯅꯗꯒꯤ ꯍꯥꯏꯔꯛꯑꯝꯃꯗꯤ ꯐꯕ ꯍꯧꯖꯤꯛ ꯀꯣꯂꯦꯖ ꯃꯤꯡ ꯆꯟ ꯂ‌ꯣꯏꯔꯒ ꯍꯥꯏꯔꯛꯄꯅꯤꯅ ꯑꯩꯁꯨ ꯕꯥꯕ ꯑꯣꯏꯔꯨꯗꯕꯀꯣ
ꯎꯝ ꯍꯧꯖꯤꯛꯇꯤ ꯊꯦꯡꯈ꯭ꯔꯦꯗ ꯑꯗꯨ ꯑꯣꯏꯔꯁꯨ ꯃꯥꯅ ꯆꯦꯟꯖ ꯇꯧꯒꯦ ꯍꯥꯏꯔꯗꯤ ꯆꯦꯟꯖ ꯇꯧꯒꯦ ꯍꯥꯏꯔꯗꯤ ꯃꯊꯪ ꯆꯍꯤꯗꯀꯣ ꯇꯧꯕ ꯌꯥꯏ ꯍꯥꯏ ꯍꯟꯗꯛ ꯅꯠꯇ꯭ꯔꯁꯨ ꯃꯊꯪ ꯆꯍꯤꯒꯨꯝꯕꯗ ꯆꯦꯟꯖ ꯇꯧꯕ ꯌꯥꯏꯕ ꯎꯝ
ꯌꯥꯕ꯭ꯔꯣ
ꯁꯀꯦꯟ ꯁꯦꯀꯦꯟꯖ ꯎꯝ ꯁꯨꯃꯥꯏ ꯍꯥꯏꯅꯩ ꯁꯦꯀꯦꯟ ꯀꯥꯔꯗꯤꯀꯣ ꯁꯦꯀꯦꯟꯒ ꯊꯥꯔꯠ ꯐꯣꯗꯤ ꯑꯗꯨꯝ ꯆꯦꯟꯖ ꯇꯧꯕ ꯌꯥꯏ ꯍꯥꯏꯕꯅꯦ
ꯑꯣ-ꯑꯣ ꯍꯪꯅꯔꯒꯦ ꯑꯗꯨꯃꯥꯏꯅ ꯀꯣ
ꯎꯝ ꯑꯩꯗꯤ ꯍꯥꯏꯗꯤ ꯑꯩꯁꯨ ꯃꯃꯥꯡꯗ ꯇꯧꯕꯅꯤꯅꯀꯣ ꯑꯦꯠꯃꯤꯁꯟꯗꯣ ꯑꯗꯨꯒꯤ ꯏꯃꯥꯟꯅꯕꯤ ꯑꯃꯅ ꯍꯥꯏꯕꯅꯤꯅ ꯃꯗꯣ ꯀꯣꯂꯦꯖꯇꯣ ꯑꯃꯨꯛꯀ ꯑꯁꯤꯗ ꯇꯝꯕꯗꯣ ꯆꯤꯡꯗ ꯑꯣꯏꯅ ꯑꯃꯨꯛ ꯇꯝꯅꯤꯡꯕ ꯃꯥꯜꯂꯦ ꯑꯗꯨꯒꯤ ꯆꯦꯟꯖ ꯇꯧꯒꯦ ꯍꯥꯏꯕ ꯑꯗꯨꯅ ꯐꯥꯔꯁ ꯑꯦꯠꯃꯤꯁꯟ ꯇꯧꯈ꯭ꯔꯗꯤ ꯑꯃꯨꯛ ꯆꯦꯟꯖ ꯇꯧꯕꯁꯨ ꯈꯔ ꯋꯥꯏꯗꯅ ꯑꯗꯨꯒꯤ ꯁꯀꯦꯟ ꯁꯦꯀꯦꯟ ꯁꯦꯃꯤꯁꯇꯔ ꯑꯗꯨꯋꯥꯏꯗ ꯑꯣꯏꯅ ꯇꯧꯕ ꯌꯥꯅꯤꯅ ꯍꯥꯏꯔꯛꯄꯀꯣ ꯑꯣꯖꯥꯁꯨ ꯑꯗꯨꯃꯥꯏꯅ ꯍꯥꯏꯕ ꯑꯩꯁꯨ ꯈꯪꯍꯧꯋꯦꯕ ꯍ‌ꯦꯍꯥ
ꯎꯝ ꯎꯝ ꯅꯣꯏꯗꯤ ꯂꯣꯏꯅ ꯇꯦꯟ ꯇꯨꯌꯦꯜꯞ ꯂꯣꯏꯅꯔꯛꯑꯕꯅꯤꯅ ꯈꯔ ꯅꯨꯡꯉꯥꯏꯔꯝꯃꯅꯤ
ꯑꯩꯈꯣꯏꯒꯤꯔꯣ
ꯎꯝ
ꯂꯣꯏꯔꯁꯨ ꯑꯩꯒꯤꯗ ꯁꯨꯠꯇ ꯆꯪꯉꯤ ꯍꯧꯖꯤꯛ ꯏꯅꯥꯎꯄꯥꯒꯤꯁꯨ ꯀꯣꯆꯤꯡ ꯀꯩꯀꯥ ꯂꯧꯊꯒꯦ ꯈ‌ꯣꯠꯀ‌ꯦ ꯇꯧꯕꯗ ꯄꯩꯁꯥ ꯆꯪꯉꯤꯁꯤꯗꯤ ꯆꯞ ꯃꯥꯟꯅꯩ ꯅꯣꯏꯗꯒꯤ ꯍꯦꯟꯅꯕꯨ ꯆꯪꯉ‌ꯦ
ꯇꯦꯟ ꯇꯨꯌꯦꯜꯕ ꯂꯣꯏꯔꯛꯑꯕꯅꯤꯅ ꯈꯔ ꯃꯊꯥ ꯁꯥꯕꯗꯣ ꯈꯔ ꯀꯩꯅꯣ ꯇꯧꯔꯝꯃꯅꯤ ꯍꯥꯏꯕ
ꯑꯣ ꯍꯣꯏ ꯑꯩꯈꯣꯏꯗꯤ ꯃꯤ ꯑꯍꯨꯝꯃꯨꯛ ꯂꯣꯏꯁꯤꯜꯂꯛ ꯑꯕꯅꯤꯅꯀꯣ ꯅꯣꯏ ꯑꯍꯨꯝ ꯋꯥꯠꯂꯤꯕ ꯇꯝꯃꯛꯇ‌ꯣꯏꯁꯦ
ꯑꯁ ꯑꯃ ꯋꯠꯂꯤ ꯑꯁ ꯑꯁ ꯀꯨꯏꯗꯧꯔꯤꯗ ꯂꯣꯏꯗꯣꯏꯁꯦ
ꯅꯪꯁꯨ ꯀꯣꯏ ꯕꯥꯒꯤ ꯇꯥꯏꯞꯇ ꯍꯟꯖꯤꯜꯂꯣꯑꯣ ꯆꯍꯤ ꯀꯌꯥ ꯋꯥꯠꯂꯤꯕꯣꯏꯗꯣ
ꯑꯗꯨꯅ‌ꯦ